ꯃꯤꯅꯤꯠ ꯐꯥꯕ꯭ꯔꯣ ꯑꯣꯇꯣ
ꯎꯝ ꯑꯥꯎ ꯑꯥꯎ ꯑꯥꯎ
ꯑꯣ
ꯃꯊꯟꯗ ꯑꯗꯨꯝꯧ ꯃꯊꯟꯗ ꯑꯗꯨꯝ ꯃꯨꯠꯀꯅꯤꯀꯣ
ꯍꯣꯏ ꯃꯊꯟꯗ
ꯑꯥ ꯑꯥ ꯑꯣ ꯅꯪꯗꯤ ꯆꯥꯛ ꯊꯣꯡꯒꯗ꯭ꯔꯥ
ꯆꯥꯥꯛꯁꯨ ꯈꯥꯎꯗ
ꯃꯃꯥ ꯕꯕꯥꯒ ꯂꯩꯕ꯭ꯔꯥ
ꯂꯩ
ꯑꯣ ꯃꯄꯥꯟꯗ
ꯄꯨꯣꯛ ꯊꯠꯂꯒ ꯂꯥꯛꯑꯦ ꯑꯩꯗꯤ ꯎꯝ
ꯅꯨꯡꯉꯥꯏꯔꯦ ꯈꯨꯟꯖꯦꯟꯟꯁꯨ ꯁꯛ ꯌꯥꯝ ꯐꯖꯒꯗꯕ ꯃꯥꯜꯂꯦ
ꯑꯦꯁ ꯑꯦꯁ ꯐꯖꯕ꯭ꯔꯥ ꯑꯣ ꯆꯨꯝꯗꯣꯏꯅꯦ ꯑꯗꯨꯗ ꯑꯗꯩ ꯐꯥꯁ ꯀꯗꯨꯗꯤꯛ ꯍꯪꯅꯦꯦ ꯑꯗꯨ ꯉꯪ ꯍꯧꯖꯤꯛ ꯍꯥꯏꯔꯛꯄꯗꯣ ꯑꯗꯨꯗꯤ ꯆꯨꯝꯗꯣꯏꯅꯦ ꯍ
ꯑꯩ ꯑꯩꯗꯣ ꯑꯣꯔ ꯅꯪ ꯈꯣꯟꯖꯦꯜ ꯇꯥꯗꯣ ꯑꯗꯨꯃꯥꯏꯅ ꯇꯧꯒꯗꯕ ꯃꯥꯜꯂꯦ ꯈꯟꯕ
ꯑꯁ ꯅꯪ ꯌꯥꯝ ꯈꯪꯉꯦꯀꯣ
ꯑꯩ ꯅꯨꯄꯥꯒꯤ ꯁꯛꯇ ꯊꯪ ꯈꯪꯒꯗꯕ ꯃꯥꯂꯦ ꯍ
ꯌꯥꯝꯅ ꯀꯩ ꯍꯥꯏꯅꯤ ꯐ꯭ꯔꯤ ꯑꯦꯟ ꯐ꯭ꯔꯦꯡ ꯑꯣꯏꯅꯀꯣ
ꯑꯥ
ꯃ
ꯈꯔꯗꯤ ꯈꯔꯗꯤꯁꯦ ꯎꯝ ꯃꯣꯏꯒꯤ ꯎꯝ ꯅꯨꯄꯤ ꯈꯔꯗꯤ ꯑꯗꯨꯃꯥꯏꯅ ꯂꯩꯕꯅꯦ ꯃꯣꯏꯒꯤ ꯔꯤꯄꯣꯔꯇꯔ ꯑꯣꯏ ꯑꯣꯏꯔꯒ ꯎꯝ ꯃꯣꯏꯒꯤ ꯅꯨꯄꯥꯗꯣ ꯑꯗꯨꯝ ꯅꯨꯡꯁꯤꯅꯕ ꯂꯩꯕꯅꯤꯀꯣ ꯑꯩꯒꯤ ꯇꯜꯦ
ꯍꯣꯏ ꯑꯩꯈꯣꯏꯁꯨ ꯇꯧꯔꯤꯁꯦ
ꯎꯝ ꯆꯜꯗꯦ ꯑꯩꯗꯤ ꯑꯩꯒꯤ ꯅꯨꯄꯥ ꯅꯨꯡꯁꯤꯗꯤ ꯑꯗꯨꯃꯥꯏꯅ ꯐꯣꯟ ꯇꯧꯕꯤꯌꯣ ꯑꯗꯨꯁꯨ ꯍꯥꯏꯅꯤꯡꯗꯦꯅ ꯍꯥꯏꯗꯤ ꯇꯝꯕ ꯉꯝꯅꯤꯅ ꯅꯨꯄꯥꯅ ꯑꯗꯨꯝ ꯅꯨꯡꯁꯤꯔꯗꯤ
ꯍꯣꯏ ꯀꯩꯅꯣ ꯇꯧꯗꯣꯏꯔꯕ ꯍꯥꯏꯕꯗꯤ ꯅꯪꯒꯤ ꯑꯦꯀꯥꯎꯟ ꯀꯩꯀꯥ ꯅꯣꯏ ꯀꯩꯅꯣꯅ ꯄꯥꯏꯗ꯭ꯔꯣ
ꯌꯥꯝ ꯄꯥꯏꯗ
ꯑꯗꯨ ꯄꯥꯏꯔꯗꯤ ꯀꯃꯥꯏꯅ ꯊꯥꯕ ꯌꯥꯒꯅꯤ
ꯑꯗꯨꯝ ꯌꯥꯏꯗ
ꯌꯥꯕ꯭ꯔꯥ
ꯎꯝ
ꯑꯩꯒꯤꯅꯦ ꯀꯥꯏꯅ ꯑꯗꯨꯝ ꯍꯥꯏꯌꯣ
ꯎꯝ ꯎꯝ
ꯍꯥꯏꯗꯤ ꯍꯥꯏꯗ꯭ꯔꯒꯗꯤ ꯑꯃꯨꯛ ꯈꯟꯅꯔꯗꯤꯅꯦꯁ
ꯎꯝ ꯅꯠꯇꯦ ꯑꯩ ꯅꯨꯄꯥ ꯑꯣꯏꯕꯅꯤ ꯄꯥꯏꯗꯦ ꯏꯊꯟꯇꯅꯦ ꯑꯣ ꯃꯥ ꯄꯔꯗꯤ ꯂꯣꯏꯗꯍꯦ ꯃꯣꯏ ꯍꯟꯇ ꯑꯩꯅ ꯃꯥꯒꯤꯗꯤ ꯄꯥꯏꯕ ꯑꯩꯒꯤꯗꯤ ꯄꯤꯗꯕꯪ
ꯑꯩꯒꯤꯁꯨꯅꯦ ꯃꯉꯣꯟꯗꯅꯦ ꯄꯤꯗꯤ ꯄꯤꯕꯀꯣ ꯑꯗꯣ ꯃꯥꯅꯁꯨ ꯍꯧꯖꯤꯛ ꯍꯧꯖꯤꯛꯀꯣ ꯁꯚꯦꯟ ꯃꯟꯁ ꯍꯥꯏꯁꯦ ꯑꯩꯒꯤ ꯑꯦꯀꯥꯎꯟꯁꯦ ꯃꯥ ꯑꯗꯨꯝ ꯅꯨꯡꯇꯤꯒꯤ ꯆꯪꯉꯛꯑꯒ ꯌꯦꯡꯉꯦꯕ ꯅꯨꯡꯇꯤꯒꯤ ꯆꯪꯉꯥ ꯌꯦꯡꯉꯦꯕ
ꯑꯣ ꯅꯤꯁꯤꯗ꯭ꯔꯥ
ꯑꯗꯨꯒ ꯑꯩꯒꯤ ꯃꯥꯒꯤꯁꯨ ꯄꯥꯁꯋꯥꯗ ꯑꯃꯐꯥꯎ ꯆꯦꯟꯖ ꯇꯧꯗꯦꯕ ꯑꯩꯅ ꯑꯗꯨꯣꯝ ꯅꯨꯡꯇꯤꯒꯤ ꯆꯪꯉꯦꯕ
ꯎ
ꯂꯩꯔꯤꯁꯦ
ꯎꯝ ꯑꯗꯨꯗꯤ ꯑꯃꯨꯛ ꯍꯜꯂꯛꯀꯗꯕ ꯃꯥꯜꯂꯦꯗ ꯑꯩꯒꯤ ꯋꯥꯈꯜꯗꯗꯤ
ꯑ ꯈꯤꯇꯪ ꯀꯩꯅꯣ
ꯎꯝ ꯑꯗꯨꯃꯥꯏ ꯑꯗꯨꯃꯥꯏ ꯍꯥꯏꯁꯦ ꯃꯥꯗꯤ ꯑꯗꯨꯃꯥꯏꯅ ꯃꯥꯅ ꯑꯗꯨꯃꯥꯏꯅ ꯇꯧꯕꯒꯤꯅꯦ ꯑꯗꯨꯃꯥꯏꯅ ꯇꯧꯋꯦ ꯅꯪ ꯑꯗꯨꯃꯥꯏꯅ ꯁꯥꯎꯒꯅꯨ ꯅꯨꯡꯁꯤ ꯑꯃꯨꯛ ꯑꯃꯨꯛ ꯑꯃꯨꯛ ꯅꯨꯡꯁꯤꯔꯣ ꯐꯖꯅ ꯅꯪꯕꯨ ꯑꯗꯨꯝ ꯅꯨꯡꯁꯤꯔꯤꯁꯤꯗꯤ ꯑꯗꯨꯃꯥꯏꯅ ꯍꯥꯏꯕꯤꯕꯗꯣ
ꯑꯥ
ꯑꯗꯨꯅ ꯑꯗꯨ ꯍꯥꯏꯕꯤꯔꯗꯤ ꯃꯥꯁꯨ ꯀꯩ ꯑꯃꯨꯛ ꯈꯟꯒꯅꯤ
ꯍꯣꯏ ꯑꯗꯣ ꯑꯍꯥꯟꯕꯗꯗꯤ ꯌꯥꯝꯅ ꯑꯩꯒ ꯈꯪꯅꯩ ꯍꯥꯏꯅ ꯊꯥꯕ
ꯑꯣ ꯊꯥꯔꯗꯤ ꯌꯥꯔꯣꯏ ꯃꯥ ꯑꯜꯂꯣꯏ ꯎꯝ ꯑ ꯈꯪꯗꯕꯤ
ꯀꯣꯟꯅ ꯍꯥꯏ ꯑꯦꯅꯤ ꯀꯩ ꯍꯥꯏꯅꯤ ꯁꯗꯂꯤ ꯀꯣ ꯊꯦꯡꯅꯕꯒꯤ
ꯑ ꯑꯣ ꯎꯝ ꯑ ꯊꯥꯔꯦ ꯊꯥꯔꯦ ꯊꯥꯔꯦ ꯅꯨꯃꯤꯠ ꯑꯃ ꯑꯅꯤ ꯅꯨꯃꯤꯠ ꯑꯃ ꯑꯅꯤ ꯂꯩꯕ ꯀꯥꯟꯗ ꯅꯪ ꯃꯥꯕꯨ ꯈꯪꯕ꯭ꯔꯥ ꯑꯗꯨꯃꯥꯏꯅ ꯍꯥꯏꯔꯛꯑꯒ ꯋꯥꯗꯣ
ꯇ꯭ꯔꯦꯟ ꯇ꯭ꯔꯦꯡ ꯑꯣꯏꯔꯛꯀꯥꯟꯗꯀꯣ ꯍꯥꯏꯗꯤ ꯋꯥ ꯑꯗꯨꯝ ꯆꯥꯛ ꯆꯥꯔꯕꯣ ꯇꯨꯝꯃꯕꯣ ꯀꯥꯏ ꯅꯨꯡꯇꯤꯒꯤ ꯍꯥꯏꯅꯔꯛꯄ ꯃꯇꯝꯗꯣ
ꯎꯝ
ꯑꯗꯨꯝ ꯍꯥꯏꯗꯤ ꯃꯥꯁꯨ ꯈꯔ ꯋꯥꯈꯜꯗꯣ ꯀꯥꯎꯅꯕꯗꯤ ꯑꯗꯨꯃꯥꯏꯅꯗꯤ ꯇꯧꯔꯝꯕꯗꯤ ꯌꯥꯏ
ꯎꯝ
ꯑꯗꯨꯒ ꯈꯪꯗꯦ ꯑꯩꯁꯨ ꯇꯧꯋꯦꯕꯀꯣ ꯑꯗꯨꯕꯨꯗꯤ
ꯎꯝ
ꯇꯧꯋꯦ ꯍꯥꯏꯗꯤ ꯁꯤꯗꯁꯨ ꯑꯗꯨꯝ ꯇꯧꯋꯤꯗꯅ
ꯎꯝ ꯎꯝ
ꯁꯤ ꯑꯩꯗꯤ ꯁꯤꯁꯦ ꯁꯥꯎ ꯋꯤꯛ ꯑꯃ ꯐꯥꯗ‌ꯣꯔꯕ ꯃꯥꯜꯂꯦ
ꯑꯣ ꯑꯣ ꯃꯤꯗꯤ ꯆꯍꯤ ꯀꯌꯥꯁꯨꯨꯔꯦ
ꯆꯠ ꯆꯍꯤꯗꯤ ꯈꯪꯗꯦ ꯑꯩꯇꯤꯟ ꯅꯠꯇ‌‌ꯦ ꯑꯩꯇꯤꯟ ꯄ꯭ꯂꯁ ꯑ ꯄ꯭ꯂꯁ
ꯑꯣ
ꯄ꯭ꯂꯁ ꯍꯥꯏꯕꯅꯤꯀꯣ ꯃꯥꯏꯅꯁ ꯅꯠꯇꯦꯀꯣ
ꯑꯥ ꯑꯥ
ꯅꯪꯁꯨ ꯃꯥ ꯄ꯭ꯂꯁ ꯑꯣꯏꯔꯝꯅꯤꯗ
ꯇ꯭ꯋꯦꯟꯇꯤ ꯄ꯭ꯂꯥꯁ
ꯍꯣꯏ ꯑꯩꯁꯨ ꯇ꯭ꯋꯦꯟꯇꯤ ꯄ꯭ꯂꯁꯇꯤ ꯍꯥꯏꯕ ꯌꯥꯏ ꯑꯗꯨ ꯑꯣꯏ ꯇꯥꯔꯁꯨ ꯑꯩꯠꯇꯤꯟ ꯄ꯭ꯂꯁ
ꯎꯝ ꯎꯝ ꯍꯥꯏꯗꯤ ꯑꯩꯈꯣꯏ ꯈꯣꯟꯖꯦꯟ ꯇꯥꯕꯗ ꯑꯁꯤ ꯈꯔ ꯃꯦꯆ꯭ꯌ‌ꯣꯔ ꯑꯣꯏꯔꯦ ꯈꯔ ꯑꯉꯥꯡꯅ‌ꯦ ꯍꯥꯏꯕꯗꯣ ꯈꯪꯉꯦꯅ
ꯑꯥ ꯑꯗꯨꯝ ꯋꯥꯔꯤ ꯁꯥꯟꯅꯕꯗꯁꯨ ꯌꯥꯎꯔꯛꯑꯦ ꯃꯦꯆ꯭ꯌ‌ꯣꯔ ꯑꯣꯏꯕ ꯃꯤ
ꯑꯣ ꯑꯣ
ꯌꯥꯎꯕ꯭ꯔꯥ ꯎꯪ
ꯎꯝ ꯑꯗꯨꯝ ꯌꯥꯎꯋꯦꯗ
ꯑꯩꯁꯨ ꯌꯥꯎꯋꯦꯕ
ꯑꯁ ꯖꯥꯠꯖꯥꯠꯅꯤꯀ‌ꯣ ꯁꯤꯗ ꯁꯤꯗ ꯊꯦꯡꯅꯕꯁꯦ ꯖꯥꯠ ꯖꯥꯠ ꯍꯥꯏꯗꯤ ꯌꯥꯝ ꯂꯧꯅꯤꯡꯗ꯭ꯔꯖꯥꯠꯅꯤꯉꯣ
ꯍ‌ꯣꯏ
ꯃꯔꯛ ꯃꯔꯛꯇꯤ ꯑꯗꯨꯝ ꯍ‌ꯣꯏ ꯑꯩꯗꯤ ꯃꯔꯥꯛ ꯃꯔꯥꯛꯇ ꯑꯗꯨꯝ ꯅꯣꯛꯑ‌ꯦ ꯃꯣꯏꯅꯀꯣ ꯅꯪꯖ‌ꯦ ꯌꯥꯝ ꯅ‌ꯣꯛꯀꯟꯕ ꯃꯥꯜꯂꯦꯅ ꯍꯥꯏ ꯍ‌ꯣꯏ ꯑꯩ ꯑꯗꯨꯝ ꯅ‌ꯣꯛꯑꯦ ꯑꯩꯅ ꯍꯥꯏꯕ ꯅꯪ ꯅꯪ ꯅꯨꯃꯤꯠꯇ ꯀꯌꯥ ꯀꯌꯥ ꯅꯣꯛꯏ ꯍꯥꯏ
ꯑꯩꯗꯤ ꯑꯁ ꯀꯩ ꯍꯥꯏꯗꯣꯏꯅꯣ ꯈꯪꯗ꯭ꯔꯦꯗ ꯍꯥꯏꯔꯁꯤꯔ
ꯑ ꯑ ꯑꯣ ꯒ꯭ꯌꯥꯟ ꯋꯥꯗꯣ ꯍꯥꯏꯒꯗꯕ ꯂꯩꯇ꯭ꯔꯗꯤ ꯑ ꯒ꯭ꯌꯥꯟ ꯇꯥꯗ꯭ꯔꯦ ꯐꯥꯔꯁ ꯋꯥꯟ ꯒ꯭ꯌꯥꯟ ꯇꯥꯗ꯭ꯔꯦ ꯑꯗꯨꯒ ꯎꯝ ꯎꯝꯁꯨ
ꯍꯥꯏꯕꯗꯣ ꯍꯥꯏꯗꯤ ꯀꯩꯅꯣꯝꯗꯅꯦ ꯀꯩ ꯍꯥꯏꯅꯤ ꯐꯣꯟ ꯑꯃ ꯌꯦꯡꯕ ꯀꯥꯟꯗ ꯍꯥꯏꯗꯤ ꯑꯅꯤꯃꯛꯇ ꯐꯣꯀꯁ ꯇꯧꯕ ꯉꯝꯗꯕꯗꯣ ꯍꯥꯏꯗꯤ ꯋꯥꯁꯦ ꯀꯩ ꯈꯨꯝꯗꯣꯏꯅꯣ ꯈꯪꯗꯕꯗꯣ
ꯅꯨꯅꯨꯄꯤ ꯑꯃꯗꯤ ꯊꯦꯡꯅꯩꯌꯦ ꯍꯥꯏꯗꯤ ꯗꯨꯝ ꯇꯧꯕ ꯀꯥꯟꯗ ꯃꯥꯗꯣ ꯀꯩꯅꯣ ꯄꯥꯔꯛꯑꯦ ꯈꯪꯕ꯭ꯔꯥ
ꯀꯔꯤ
ꯈꯪꯗ‌ꯦ ꯃꯥꯗꯣ ꯀꯩꯅꯣ ꯃꯊꯟꯇ ꯑꯗꯨꯃꯥꯏꯅ ꯇꯧꯕ ꯋꯥꯅꯤ ꯑꯩ ꯌꯥꯝ ꯁꯥꯎꯅꯤꯡꯕꯅ‌ꯦ
ꯑꯩꯖꯨꯀꯣ ꯍꯣꯏ ꯅꯨꯄꯤꯒ ꯁꯥꯟꯅꯕꯁꯤꯀꯣ ꯍꯣꯏ ꯅꯨꯡꯉꯥꯏꯕ ꯌꯥꯎꯋꯦ ꯅꯨꯡꯉꯥꯏꯇꯕ ꯌꯥꯎꯋꯦꯕ ꯑꯗꯨ ꯅꯨꯄꯥꯒꯁꯨ ꯅꯨꯡꯉꯥꯏꯕ ꯌꯥꯎꯋꯦ ꯅꯨꯡꯉꯥꯏ ꯇꯕ ꯌꯥꯎꯋꯦ ꯑꯅꯝꯕꯅꯗꯤ ꯅꯨꯄꯥ ꯉꯥꯛꯇ ꯇꯧꯔꯛꯑꯦꯕꯀꯣ
ꯑꯣ ꯅꯨꯄꯤꯅ ꯅꯨꯡꯉꯥꯏꯕꯅꯦ ꯅꯨꯄꯥꯁꯨ ꯅꯨꯡꯉꯥꯏ ꯍꯥꯏꯗꯤ ꯑꯩꯈꯣꯏ ꯈꯪꯅꯕꯒ ꯁꯨ ꯋꯥꯔꯤ ꯂꯤꯕꯁꯨ ꯅꯨꯡꯉꯥꯏꯌꯦ ꯀꯣ
ꯍꯣꯏ ꯍꯣꯏ
ꯈꯪꯗꯕ ꯃꯤꯒꯤꯁꯨ ꯅꯨꯡꯉꯥꯏ
ꯈꯪꯅꯕꯗꯤ ꯑꯝꯇꯕꯨ ꯌꯥꯎꯗꯦ ꯑꯩꯗꯤ
ꯊꯕꯛ ꯆꯠꯄꯅꯤꯅ ꯄꯥꯛ ꯄꯥꯛꯅ ꯇꯧꯗ‌ꯦꯗ ꯍꯥꯏꯗꯤ ꯊꯕꯛ ꯋꯥꯅꯥ ꯍꯜꯂꯛꯑꯒ ꯆꯥꯛ ꯏꯟꯖꯥꯡ ꯊꯣꯡꯉꯦ ꯐꯤ ꯈꯔ ꯁꯨꯋꯦ ꯑꯗꯨꯗꯤ ꯃꯇꯝ ꯂꯩꯇ‌ꯦꯕ ꯕ‌ꯣꯜ ꯑꯃꯨꯛ ꯌꯦꯡꯅꯤꯡꯉꯦ ꯀꯨꯏꯟ ꯅꯨꯄꯥꯗ ꯑꯗꯨꯝ ꯂꯥꯏꯟꯁꯨ ꯑꯃꯨꯛ ꯊꯝꯅꯤꯡꯉꯦ ꯍꯥꯏꯕꯒꯤ ꯐꯣꯟꯁꯨ ꯇꯧꯗꯦꯗ ꯍꯥꯏꯗꯤ ꯈꯠꯅꯔꯗꯤ ꯃꯨꯠ ꯂꯩꯗꯕꯒꯤꯀꯣ ꯑꯩ ꯑꯗꯨꯝ ꯋꯥꯔꯤ ꯁꯥꯟꯅꯗꯦꯗ
ꯑꯩꯁꯨ ꯌꯥꯝ ꯊꯤꯅ ꯃꯤꯁ ꯇꯧꯋꯦ ꯑꯦꯅꯤ ꯁꯥꯎꯅꯔꯁꯨ ꯀꯩꯅꯣ ꯇꯧꯔꯁꯨ ꯃꯌꯥꯝ ꯑꯗꯨ ꯃꯌꯥꯝꯗꯣ ꯑꯗꯨꯝ ꯐꯣꯟꯗꯤ ꯑꯗꯨꯝ ꯇꯧꯔꯛꯀꯅꯤ
ꯑꯥ ꯐꯣꯟꯗꯤ ꯑꯗꯨꯝ ꯇꯧꯕ꯭ꯔꯥ ꯅꯨꯃꯤꯠ ꯈꯨꯗꯤꯡ ꯐꯣꯟ ꯇꯧꯔꯛꯇ꯭ꯔꯦ ꯑꯃꯨꯛ
ꯀꯅꯥꯅꯣ
ꯅꯪꯒꯤ ꯅꯨꯄꯥꯗ ꯐꯣꯟ ꯑꯃꯨꯛ ꯐꯥꯎꯅꯗ꯭ꯔꯦ ꯁꯚꯦꯟ ꯃꯟꯁ
ꯟ ꯀꯝꯄꯂꯤꯠ
ꯑꯁ ꯌꯥꯝ ꯅꯨꯡꯉꯥꯏꯔꯝꯃꯣꯏꯗ ꯅꯪꯖꯦ ꯆꯥꯛ ꯒ꯭ꯌꯥꯟ ꯆꯥꯔꯒ ꯂꯩ ꯆꯟꯕ ꯌꯥꯅꯤ ꯎꯝ
ꯆꯥꯏ
ꯎ ꯎꯞ ꯑꯩꯗꯤ ꯎꯝ ꯊꯕꯛ ꯋꯥꯠꯅꯍꯜꯂꯛꯑꯁ ꯑꯩꯈꯣꯏ ꯊꯕꯛ ꯅꯍꯜꯂꯛꯑꯁꯨ ꯑꯩꯈꯣꯏ ꯅꯨꯄꯥꯒ ꯅꯣꯛꯅꯒ ꯑꯗꯨꯃꯥꯏꯅ ꯇꯧꯔꯗꯤ ꯃꯥꯡꯉꯦꯅꯀꯣ ꯎꯝ ꯎꯝ ꯑꯩꯈꯣꯏ ꯑꯩꯈꯣꯏ ꯋꯥꯕꯗꯨꯁꯨ ꯑꯗꯨꯝ ꯃꯥꯡꯉꯦ ꯑꯗꯨꯒ ꯍꯔꯥꯎꯋꯦꯅꯀꯣ
ꯍꯣꯏ ꯑꯗꯣ ꯍꯥꯏꯗꯤ ꯌꯥꯝꯅ ꯀꯩꯅꯣ ꯃꯃꯥꯡꯗꯀꯣ ꯃꯣꯏꯒꯤ ꯃꯃꯥꯡꯗ ꯌꯥꯝ ꯊꯤꯅ ꯌꯥꯝ ꯅꯨꯡꯉꯥꯏꯕ ꯃꯥꯟꯕꯗꯣ ꯑꯗꯨ ꯁꯥꯕꯁ ꯃꯥꯁꯨ ꯁꯥꯎꯕ ꯃꯥꯜꯂꯤ ꯍꯤ
ꯑꯣ ꯑꯣ ꯑꯗꯨ ꯌꯥꯝ ꯇꯜꯜꯂꯤꯗ
ꯑꯗꯨ ꯁꯥꯗ꯭ꯔꯒꯗꯤ ꯑꯃꯨꯛ ꯀꯃꯥꯏ ꯇꯧꯅꯤ
ꯎꯝ
ꯍꯥꯏꯗꯤ ꯃꯣꯏꯅ ꯑꯃꯨꯛ ꯎꯁꯤꯠꯂꯛꯑꯣꯏ ꯑꯗꯨꯝ ꯈꯔ ꯄꯥꯝꯕꯁꯨ ꯁꯥꯅꯤ ꯄꯥꯝꯗꯕꯁꯨ ꯊꯥꯅꯤ ꯅꯠꯇ꯭ꯔꯥ ꯐꯨꯜꯂꯤ ꯂꯣꯏꯅꯃꯛ ꯎꯠꯊꯣꯛꯄꯗꯨꯗꯤꯀꯣ ꯅꯨꯡꯉꯥꯏꯇꯦꯕ
ꯎꯝ ꯃꯥ ꯃꯥꯕꯨ ꯃꯥꯕꯨ ꯌꯥ ꯌꯥꯝ ꯅꯨꯡꯁꯤꯕ ꯁꯥꯒꯅꯨ ꯍꯥꯏꯗꯤ ꯇꯥꯕ꯭ꯔꯥ ꯃꯥꯕꯨ ꯌꯥꯝꯅ ꯁꯤꯕ ꯁꯥꯒꯅꯨ ꯑꯗꯨꯒ ꯅꯪ
ꯑꯩꯗꯤꯅꯦ ꯁꯨꯡꯁꯥ ꯁꯥꯗꯦꯕ ꯁꯥꯗꯕꯒꯤꯀꯣ ꯃꯥꯅ ꯍꯧꯖꯤꯛꯁꯨ ꯑꯩꯅ ꯃꯥ ꯈꯜꯂꯦ ꯍꯥꯏꯕꯁꯦ ꯃꯥ ꯈꯪꯗꯦꯕ
ꯍꯥꯥ
ꯈꯪꯕ꯭ꯔꯥ ꯑꯩ ꯃꯥ ꯑꯩꯅ ꯃꯥꯁꯦ ꯅꯨꯡꯁꯤ ꯍꯥꯏꯕꯁꯦ ꯃꯥꯒꯤ ꯋꯥꯈꯟꯗꯅꯦ ꯉꯁꯤꯐꯥꯎ ꯈꯜꯂꯝꯃꯣꯏꯕ ꯍꯥꯏꯗꯤ ꯑꯩ ꯅꯣꯡꯃꯇꯅꯦ ꯎꯠꯊꯣꯛꯈꯤꯗꯦꯕ ꯃꯉꯣꯟꯗ ꯊꯤꯅ ꯑꯗꯨꯝ ꯉꯥꯡꯕꯤ ꯑꯗꯨꯗꯩꯅꯦ ꯀꯌꯥꯃꯨꯛꯠꯊꯣꯛꯈꯤꯗꯦꯕ ꯑꯗꯣ ꯈꯪꯗꯦ ꯍꯧꯖꯤꯛꯇꯤ ꯌꯥꯝ ꯍꯣꯏ ꯑꯗꯨ ꯃꯇꯝꯗꯁꯨ ꯃꯥ ꯅꯨꯡꯁꯤ ꯍꯣꯏ ꯎꯠꯊꯣꯛꯇꯦꯕ ꯑꯩꯅ ꯁꯣꯛ ꯎꯠꯊꯣꯛꯇꯦꯕ ꯑꯣ ꯑꯩꯅ ꯑꯗꯨꯝ ꯄꯣꯡꯅ ꯑꯗꯨꯝ ꯉꯥꯡꯉꯦ ꯍꯥꯏꯇꯥꯔꯦ ꯍꯥꯏꯗꯤ ꯅꯨꯄꯤꯅꯤꯅꯀꯣ ꯅꯪꯅ ꯑꯗꯨꯃꯥꯏꯒ ꯑꯩꯉꯣꯟꯗ ꯍꯥꯏꯖꯔꯛꯑꯒ ꯑꯩꯅ ꯌꯥꯒꯗꯕ ꯅꯠꯇꯦ ꯀꯥꯏꯅ ꯂꯩꯗꯅꯁ ꯑꯩꯒꯤ ꯁꯞ ꯑ ꯀꯩ ꯍꯥꯏꯅꯤ ꯄ꯭ꯔꯣꯇꯦꯛꯁꯟ ꯅꯠ ꯑꯗꯨꯃꯥꯏꯅ ꯑꯗꯨꯃꯥꯏꯅ ꯍꯥꯏꯌꯦ ꯂꯥꯞꯅ ꯑꯗꯨꯗꯨꯁꯨ ꯍꯣꯏ ꯐꯔꯦ ꯐꯔꯦ ꯍꯥꯏꯒꯦ
ꯑꯣ ꯑꯣ ꯑꯗꯨꯒ ꯊꯝꯃꯣꯏꯗꯗꯤ ꯍꯔꯠ ꯭ꯔꯣꯀꯅ
ꯂꯥꯁ ꯗꯦ ꯅꯨꯃꯤꯠꯇꯣ ꯃꯥꯁꯨ ꯀꯞꯄꯦ ꯑꯩꯁꯨ ꯀꯞꯄꯦ
ꯑꯣ ꯑꯣ ꯎꯁꯤꯕꯅꯤꯅꯦꯕꯅꯤ ꯋꯥꯔꯁꯦ ꯀ ꯀꯦꯇꯥ ꯋꯥꯏ ꯎꯝ
ꯋꯥꯔꯤ
ꯎꯝ ꯀꯞ ꯀꯦ ꯇ ꯍꯦ ꯍꯥꯏ ꯅꯨꯃꯤꯠ ꯑꯃ ꯀꯣꯏꯕ ꯆꯠꯁꯦꯔꯥ
ꯆꯠꯁꯦ ꯆꯠꯁꯦ ꯆꯠꯁꯦ ꯑꯩꯁꯨ ꯁꯤꯇꯤꯗꯅꯦ ꯀꯥꯏꯅ
ꯑꯣ ꯑꯣ ꯐꯩꯌꯦ ꯐꯩꯌꯦ ꯆꯞ ꯃꯥꯟꯅꯔꯝꯅꯤ ꯑꯗꯨꯗꯤ
ꯍ ꯍꯣꯏ ꯄ꯭ꯂꯦꯁ ꯈꯔꯗꯤ ꯀꯩꯅꯣ ꯑꯣꯏꯔꯁꯨ ꯖꯥꯏ ꯃꯥꯟꯅꯗ꯭ꯔꯁꯨ
ꯎꯝ ꯈꯔꯗꯤ ꯂꯥꯞꯔꯝꯒꯅꯤ ꯑꯗꯣ ꯂꯩꯗꯤ ꯂꯩꯅꯦꯕ
ꯑ
ꯎꯝ
ꯑꯗꯣ ꯀꯩꯅꯣ ꯇꯧꯔꯁꯦ ꯍꯣꯔꯦꯟ ꯔꯤꯀ꯭ꯋꯦꯁ ꯊꯥꯖꯤꯜꯂꯖꯦ ꯑꯗꯨꯗꯨꯒ ꯍꯧꯖꯦ ꯑꯩ ꯍꯧꯖꯤꯛꯀꯣ ꯀꯣꯜ ꯀꯛꯈ꯭ꯔꯀꯥꯟꯗ ꯊꯥꯔꯛꯀꯦꯕ
ꯑ ꯑꯥ
ꯑꯦꯁ ꯃꯥꯥꯏ ꯁꯤꯗꯤ ꯐꯦꯛꯅꯦ ꯐꯦꯛꯅꯦꯅꯤꯅ ꯍꯥꯏꯗꯤ ꯑꯗꯨꯝ ꯅꯣꯔꯃꯦꯜ ꯑꯗꯨꯝ ꯄꯥꯏꯅꯕꯅꯦꯕꯀꯣ
ꯎꯝ ꯎꯝ
ꯑꯗꯨꯒ ꯃꯥꯒꯤ ꯑꯔꯤꯕ ꯑꯦꯀꯥꯎꯟꯗꯣ
ꯑꯥ
ꯑꯗꯨꯗꯤ ꯑꯩꯅ ꯄꯥꯏꯌꯦꯕ
ꯑꯣ ꯑꯣ
ꯑꯔꯤꯕꯋꯥꯅꯤ ꯐꯇ ꯑꯣꯗꯦ ꯁꯤ ꯌꯥꯝ ꯊꯥꯒꯠꯂꯦ ꯁꯤ ꯐꯣꯇꯣ ꯃꯌꯥꯝꯁꯦ ꯃꯥꯁꯨ ꯃꯥꯡꯍꯟꯅꯤꯡꯉꯝꯃꯣꯏꯕ ꯃꯦꯃꯣꯔꯤꯁ ꯃꯌꯥꯝ ꯑꯃ ꯌꯥꯎꯕꯅꯤꯅ
ꯑ
ꯍꯥꯏꯗꯤ ꯇꯨ ꯊꯥꯎꯖꯟ ꯇ꯭ꯋꯦꯟꯇꯤꯗ ꯅꯥꯏꯟꯇꯤꯟꯗꯒꯤ ꯄꯥꯏꯔꯛꯄ ꯃꯥꯜꯂꯦ ꯃꯥꯏꯁꯦ
ꯎꯝ
ꯄꯥꯏꯔꯤꯕ ꯑꯩꯅ
ꯑꯗꯨꯗꯤ ꯅ ꯇꯨ ꯊꯥꯎꯖꯟ ꯇ꯭ꯋꯦꯟꯇꯤ ꯋꯥꯟ ꯇ꯭ꯋꯦꯟꯇꯤ ꯇꯨꯗꯒꯤ ꯍꯧꯔꯕꯝꯅꯦ ꯇ꯭ꯋꯤꯟꯇꯤ ꯊ꯭ꯔꯤ ꯗꯒꯤꯔꯥ
ꯍꯣꯏ ꯍꯣꯏ ꯑꯗꯨꯗꯒꯤ ꯍꯧꯋꯦ
ꯑꯥ ꯐꯥꯏꯌꯦ ꯐꯩ ꯐꯩ
ꯍꯧꯖꯤꯛꯇꯤ ꯇ꯭ꯋꯦꯟꯇꯤ ꯁꯤꯛꯁ ꯌꯧꯔꯦ ꯀ
ꯎꯝ ꯑꯁ ꯌꯥꯉ ꯁꯤꯗ ꯏꯕꯥꯅꯤꯗꯤ ꯑꯗꯨꯝ ꯄꯥꯎꯗꯤ ꯐꯥꯉꯩꯗ ꯑꯗꯨꯕꯨ ꯃꯥꯗꯣ ꯑꯩꯉꯣꯟꯗ ꯑꯦꯕꯥꯏꯂꯦꯕꯜ ꯑꯣꯏꯗ꯭ꯔꯦꯕꯀꯣ ꯐꯣꯟ ꯇꯧꯔꯛꯄ ꯀꯥꯟꯗꯁꯨ ꯃꯥꯗꯣ ꯑꯩꯉꯣꯟꯗ ꯏꯅꯣꯔ ꯑꯗꯨꯝ ꯇꯧꯋꯦꯕ ꯈꯔ ꯈꯔꯗꯤ ꯑꯗꯣ ꯍꯥꯟꯅꯒ ꯃꯥꯟꯅꯗ꯭ꯔꯦꯕ ꯍꯥꯏꯗꯤ ꯂꯥꯞꯅ ꯂꯩꯕꯒꯤꯀꯣ ꯅꯨꯄꯥꯗꯤ ꯂꯥꯞꯅꯥꯞ ꯅ ꯂꯩꯔꯗꯤ ꯃꯣꯏꯒꯤ ꯅꯨꯡꯁꯤꯅꯕꯁꯨ ꯑꯗꯨꯝ ꯅꯨꯃꯤꯠ ꯅꯨꯃꯤꯠ ꯑꯗꯨꯝ ꯃꯥꯡꯕꯅꯦ ꯅꯣꯏ ꯈꯥꯡꯗꯕꯒꯤꯅꯦ
ꯑꯗꯨꯒꯤꯗꯨꯗꯤꯅꯦ ꯁꯨꯡꯎ ꯎꯗꯦꯕꯀꯣ ꯃꯥꯗꯤ ꯑꯗꯨꯝ ꯑꯣꯜ ꯗꯦ ꯐꯣꯟ ꯑꯗꯨꯝ ꯇꯧꯔ ꯂꯩ ꯑꯗꯨꯝ
ꯑꯣ
ꯀꯩꯝ ꯇꯧꯋꯗꯦ ꯆꯦꯟꯖ ꯀꯩꯝ ꯂꯩꯈꯤꯗꯦ
ꯎꯝ ꯌꯥꯝ ꯅꯨꯡꯁꯤꯌꯦꯦ ꯑꯗꯨꯗꯤ
ꯑꯗꯨ ꯑꯗꯨꯅꯦ ꯑꯗꯨ ꯨꯝꯕꯒꯤ ꯗꯤꯅꯤꯌꯥ ꯀꯌꯥꯝ ꯂꯩꯇꯦ ꯐꯣꯟ ꯇꯧꯔꯛꯏ ꯐꯣꯟ ꯑꯦꯕ꯭ꯔꯤ ꯑꯗꯨꯝ ꯐꯣꯟꯍꯗꯤꯅꯦ ꯇꯧꯔꯛꯑꯦ
ꯎꯝ ꯎꯝ ꯎꯝ
ꯋꯥꯔꯤ ꯁꯥꯟꯅꯖꯕꯩ ꯁꯥꯎꯔꯤꯅꯦꯕ
ꯑꯣ ꯑꯣ ꯅꯪꯅ ꯌꯥꯝ ꯕꯤꯖꯤ ꯑꯣꯏꯕꯒꯤ ꯃꯥ ꯁꯥꯎꯔꯤꯕ ꯂꯥꯏꯟ ꯊꯝꯕ ꯌꯥꯔꯗ꯭ꯔꯣ
ꯑꯩ ꯐꯣꯟ ꯄꯥꯏꯕ ꯌꯥꯗꯦꯕ ꯊꯕꯛ ꯃꯅꯨꯡꯗꯗꯤ
ꯑꯗꯣ ꯑꯣ ꯃꯣꯏꯗ ꯐꯣꯟꯁꯤꯅꯕ
ꯑ ꯐꯣꯟ ꯂꯣꯀꯔꯗ ꯍꯥꯞꯄꯝꯕ
ꯑꯣ
ꯑꯗꯨꯒꯤ ꯐꯣꯟꯗ
ꯅꯪꯗꯤ ꯁꯦꯀ꯭ꯔꯦꯠꯂꯤ ꯀꯤꯄꯦꯠ ꯄꯥꯏꯕ ꯌꯥꯅꯤꯦ
ꯑꯣ
ꯎ